ꯍꯜꯂꯣ
ꯍ ꯇꯕ꯭ꯔ ꯇꯥꯕ
ꯑꯥ ꯑꯥ ꯇꯥꯏ
ꯎꯝ ꯑꯗꯨꯗ
ꯆꯥꯛ ꯊꯣꯡꯂꯝꯕꯅꯦ
ꯂꯣꯏꯔꯕ ꯍꯥꯏꯁꯦ
ꯑꯥ
ꯑꯁ
ꯀꯩꯗꯧꯔꯤꯅꯣ ꯅꯪꯗꯤ
ꯑꯩ ꯔꯤ ꯃꯨꯝ ꯅꯨꯐꯝꯐꯝꯕ ꯂꯩ
ꯀꯥꯏ ꯆꯠꯂꯤꯅꯣꯃ
ꯑꯩ ꯖꯔꯗ ꯂꯩ
ꯑꯗꯨꯕ ꯀꯩꯗꯧꯕ ꯆꯠꯂꯤꯅꯣ ꯍꯥꯏꯕ
ꯏꯆꯟꯅ ꯅꯨꯄꯤ ꯀꯆꯤꯡ ꯊꯤꯡꯕ ꯆꯠꯄꯔꯦ
ꯑꯣ ꯉꯥꯏ ꯄꯨ ꯆꯄꯥ
ꯎ ꯀꯣꯆꯤꯡ ꯊꯤꯟꯕ ꯃꯥꯏꯗ ꯀꯩꯅꯣ ꯀꯣꯆꯤꯡ ꯀꯝꯄ꯭ꯌꯨꯇꯔ ꯀꯣꯆꯤꯡ ꯂꯧꯕꯗ ꯑꯃꯨꯛ ꯑꯗꯨ ꯍꯜꯂꯛꯄꯗ ꯁ꯭ꯀꯨꯜꯗꯨꯣ ꯅꯪꯗꯕ ꯑꯗꯨ
ꯅꯪꯁꯦ ꯃꯩꯇꯩꯔꯣ
ꯑ ꯍꯦ
ꯅꯪ ꯃꯩꯇꯩꯂꯣꯟ ꯐꯖꯅ ꯉꯥꯡꯕꯗꯨꯒꯤꯅꯦ
ꯉꯔꯥꯡꯇꯪ ꯍꯥꯏꯕ ꯂꯣꯏꯔꯦ ꯑꯗꯨꯒ ꯑꯃꯨꯛ ꯅꯨꯡꯛꯇꯤꯔꯒꯔ
ꯑꯦ ꯆꯔꯨ ꯑꯩꯈꯣꯏ ꯑꯅꯤ ꯂꯣꯟꯗꯅꯤ ꯑꯩꯅ ꯍꯥꯏꯅꯕꯗ ꯀꯥꯎꯈ꯭ꯔꯕꯒꯤꯅꯦ ꯇꯨꯝ ꯇꯨꯝ ꯊꯣꯛꯣꯛꯄꯗ ꯀꯥꯎꯈ꯭ꯔꯕ ꯇꯨꯝꯂꯝꯗ꯭ꯔꯗꯤ ꯀꯥꯎꯔꯣꯏꯗꯕ
ꯍꯥꯏꯗꯤ ꯇꯨꯝꯃꯁꯨ ꯀꯥꯎꯕꯤꯗꯦ
ꯅꯪ ꯕ꯭ꯔꯦꯝ ꯐꯥꯎꯕꯒꯤꯦ
ꯇꯥꯏꯔ ꯐꯕꯅꯣꯗ ꯕ꯭ꯔꯦꯟ ꯐꯔꯕꯨ ꯁꯨꯃꯥꯏꯅ ꯂꯩꯔꯝꯒꯗ꯭ꯔꯣ
ꯍ
ꯅꯥꯍꯟꯅ
ꯎꯝ ꯑꯩꯉꯣꯟꯗꯒꯤꯗꯤ ꯅꯪꯅ ꯈꯔ ꯍꯦꯟꯅ ꯐꯕꯗꯨꯒꯤꯅꯦꯕ
ꯎꯝ
ꯅꯣꯏ ꯑꯗꯨ ꯏꯝꯐꯥꯜꯗ ꯂꯩꯕ꯭ꯔꯣ
ꯎꯝ ꯂꯩꯣꯏꯇ ꯈꯨꯖ ꯂꯩ
ꯑꯥ
ꯀꯩ ꯃꯊꯦꯜ ꯊꯣꯡꯒꯦ
ꯎꯌꯦꯟꯗꯣ ꯑꯗꯨ ꯐꯨꯠꯂꯒꯅꯦ ꯑꯥ
ꯎꯌꯦꯟ ꯍꯥꯏꯁꯤ ꯀꯔꯝꯕꯅꯣ ꯑꯩ ꯈꯪꯗꯦ
ꯈꯨꯝꯗ꯭ꯔꯣꯛꯄꯤ ꯔꯦꯗ ꯀꯂꯔ
ꯑꯦ ꯑꯦ ꯑꯦ ꯑꯦ ꯊꯦꯡꯀꯌꯨ ꯎꯝ
ꯑꯗꯨꯝ ꯃꯦꯠꯇꯣꯏꯅꯦ ꯑꯗꯨꯒ ꯗꯥꯜ ꯑꯃ
ꯑꯥ ꯕꯒꯥ ꯆꯠꯅꯕꯗ
ꯑꯦ ꯆꯥꯅꯕꯒꯤ ꯌꯣꯜꯂꯤꯉꯩꯗꯨꯗ ꯆꯥꯟꯅꯕ꯭ꯔꯥ ꯍꯥꯏꯌꯦ
ꯑꯩ ꯗꯥꯜ ꯍꯩꯅꯗꯦ ꯑꯩ ꯗꯥꯜ ꯆꯥꯅꯗꯦ
ꯅꯪꯅ ꯆꯥꯗꯕꯅꯤꯗꯅ
ꯑꯣ
ꯅꯪꯅ ꯆꯥꯗꯕꯒꯃꯥꯏꯅ ꯃꯤꯉꯣꯟꯗ ꯂꯣꯏꯅ ꯆꯥꯕꯅꯣ ꯍꯥꯏꯔꯗꯤ ꯀꯗꯥꯏꯗꯒꯤ ꯌꯥꯒꯅꯤꯣ
ꯃꯣꯏꯗꯤ ꯍꯥꯎꯅ ꯆꯥꯔꯝꯒꯅꯤꯅꯦ
ꯍꯥꯎꯅ ꯆꯥꯏꯌꯦ
ꯎꯝ ꯍꯥꯏꯗꯤ ꯗꯒꯥ ꯆꯞ ꯃꯟꯅꯩꯍꯦ
ꯎꯝ
ꯀꯔꯤꯒꯤꯔ ꯈꯪꯗꯦ ꯁꯨꯡꯌꯥ ꯌꯥꯗꯦ ꯗꯥꯎ ꯆꯒꯥ
ꯑꯣ ꯑꯣ
ꯎꯝ ꯑꯗꯣ ꯑꯩ ꯈꯣꯟꯁꯦ ꯑꯩ ꯈꯣꯟꯁꯦ ꯁꯦꯡꯅ ꯇꯥꯕ꯭ꯔꯥ
ꯇꯥꯏꯅꯥ
ꯎꯝ ꯀꯅꯥꯅꯣ ꯀꯅꯥꯅꯣ ꯃꯨꯖꯤꯛꯀꯤ ꯇꯧꯕ ꯑꯁ
ꯀꯩꯕꯥ
ꯀꯅꯥꯅꯣ ꯍꯧꯖꯤꯛꯀꯤꯗꯣ ꯃꯅꯤꯡꯒꯤꯗꯣ ꯏꯁꯩꯒ ꯈꯣꯡꯊꯩꯗꯣ
ꯑꯩꯈꯣꯏꯗꯣ
ꯎꯝ
ꯀꯩꯅꯣ ꯇꯧꯕ ꯑꯩ ꯑꯪꯀꯜꯗꯣ ꯂꯩꯇꯕ
ꯀꯥ ꯆꯠꯈꯔꯦ
ꯁꯤꯈ꯭ꯔꯕ
ꯑꯦ ꯉꯔꯥꯡꯒꯤꯗꯨꯔꯣ
ꯉꯔꯥꯡ ꯅꯍꯥꯟ
ꯑꯣ
ꯑꯗꯨꯒꯤ ꯃꯪ ꯅꯨꯃꯤꯠ ꯊ꯭ꯔꯤ ꯗꯦꯁꯠ ꯁꯨꯕꯒꯤ ꯃꯪ ꯌꯦꯡꯕ ꯆꯠꯄꯗꯣ
ꯑꯣ ꯑ ꯑꯣꯀꯦ
ꯑꯗꯨꯝ ꯃꯤ ꯂꯥꯛꯄ
ꯂꯧ ꯍꯨꯟꯕ ꯂꯩꯕ꯭ꯔꯣ ꯍꯧꯖꯤꯛ
ꯎꯝ
ꯎꯝ
ꯅꯨꯡꯁꯤ ꯀꯥꯈ꯭ꯔꯅꯤ
ꯎꯝ ꯅꯨꯡꯉꯥꯏꯅꯤ
ꯀꯔꯤ ꯅꯨꯡꯉꯥꯏꯒꯦꯔꯣ ꯅꯨꯡꯉꯥꯏꯇꯦ
ꯑꯗꯨꯗꯤ ꯆꯠꯅꯤꯡꯉ ꯆꯠ ꯆꯠꯅꯤꯡꯉ ꯆꯠ ꯆꯠꯅꯤꯡꯗ꯭ꯔꯕꯨ ꯂꯩ
ꯍꯝ ꯑꯣꯗꫪꯒꯤ ꯃꯇꯨꯡ ꯏꯟꯅꯅꯦ ꯑꯩꯅꯥ ꯂꯩꯔꯤꯁꯦ
ꯄꯨꯡ ꯀꯌꯥꯗ ꯍꯧꯒꯠꯀꯦ
ꯄꯨꯡ ꯃꯪꯉꯥ
ꯎꯝ
ꯍꯥꯏꯗꯤ ꯁꯤꯒ ꯔꯥꯎꯟ ꯑꯅꯤ ꯁꯨꯕꯅꯦ ꯑꯩꯅ ꯂꯥꯛꯏꯁꯦ ꯀꯩꯅꯣꯒ ꯒꯥꯔꯤ ꯊꯧꯔꯒ
ꯎꯝ ꯅꯪ ꯀꯨꯏꯈ꯭ꯔꯕ ꯁꯤꯗ ꯌꯥꯎꯕꯁꯦ
ꯍꯥ
ꯑꯁꯤ ꯌꯥꯎꯕꯁꯦ ꯀꯨꯏꯔꯕ꯭ꯔꯕ
ꯋꯥꯔꯦ
ꯏꯁ ꯂꯣꯏꯔꯝꯈꯤꯔꯣꯏꯅꯦꯀꯣ ꯑꯗꯨꯗꯤ
ꯎꯝ
ꯎꯝ
ꯅꯨꯡꯁꯤ ꯍꯥꯏꯕ ꯌꯥꯗꯦ ꯍꯥꯏꯕ ꯅꯠꯇꯔꯣ
ꯍꯝ
ꯍꯥꯏꯕ ꯌꯥꯗꯦ ꯍꯥꯏꯕ ꯅꯇꯔꯣ
ꯃꯃꯤꯡ ꯄꯟꯒꯅꯨ ꯍꯕ
ꯃꯤ ꯀꯌꯥ ꯂꯩꯅꫭꯅꯪ ꯃꯤꯌꯥꯝꯃꯝꯅꯤ ꯎꯝ
ꯑꯩꯗꯤ ꯀꯨꯏꯔꯦ
ꯎꯝ ꯑ ꯐꯖꯅ ꯄꯥꯏꯔꯝꯅꯤꯅꯦ ꯑꯗꯨꯗꯤ
ꯎꯝ ꯍꯧꯖꯤꯛꯀꯥꯟꯗꯣ ꯅꯝ ꯐꯖꯅ ꯄꯥꯏꯕꯗꯣ ꯉꯝꯗ꯭ꯔꯕ ꯀꯩꯅꯣ ꯇꯧꯕꯒꯤꯀꯣ ꯄ꯭ꯔꯣꯕ꯭ꯂꯦꯝ ꯃꯌꯥꯝ ꯂꯩꯕꯒꯤ
ꯎꯝ
ꯅꯨꯡꯉꯥꯏꯕꯅꯤ
ꯑꯗꯤ ꯑꯃꯨꯛ ꯇꯨꯝꯅꯤꯡ ꯗꯔꯦꯗ
ꯇꯨꯝꯊꯣꯛꯑꯣ ꯇꯨꯝꯊꯣꯛꯑꯣ ꯒꯥꯔꯤ ꯃꯅꯨꯡꯗ ꯑꯗꯨꯝ
ꯍꯣꯔꯦꯟ ꯅꯅꯥꯎ ꯅꯨꯄꯤ ꯂꯥꯛꯄ ꯀꯥꯟꯗ ꯍꯧꯗꯣꯛꯆꯅꯤ
ꯒꯥꯔꯤ ꯃꯅꯨꯡꯗ ꯍꯦꯛꯇ ꯇꯨꯝꯕ ꯌꯥꯗꯦꯌꯦ
ꯀꯔꯤꯒꯤ
ꯃꯤꯅ ꯍꯨꯔꯥꯜꯂꯝꯃꯗꯤ ꯀꯃꯥꯏꯅ ꯇꯧꯕ
ꯑꯦ ꯅꯁꯥ ꯌꯥꯎꯅ ꯍꯨꯔꯥꯜꯂꯗꯤ ꯂꯣꯏꯔꯦꯅ
ꯑꯗꯨꯅꯤ ꯍꯥꯏꯁ ꯇꯨꯝꯃꯀꯥꯟꯗꯗꯤ ꯀꯔꯤꯝ ꯈꯪꯄꯣꯠꯇꯦꯕ ꯁꯤꯕꯒ ꯆꯞ ꯃꯥꯟꯅꯩꯕ
ꯃꯈꯣꯟ ꯌꯥꯝ ꯇꯥꯕ꯭ꯔ ꯑꯩꯒꯤꯁꯦ
ꯑꯣ ꯃꯅꯤꯡꯒꯤꯗ ꯈꯔ ꯈꯔ ꯈꯔ ꯇꯥꯏ ꯑꯩꯒꯤꯗꯤ ꯇꯥꯕ꯭ꯔ
ꯇꯥꯏ
ꯅꯠꯇꯦ ꯑꯩꯅ ꯍꯥꯏꯕꯗꯤ ꯑꯇꯩ ꯑꯇꯩ ꯃꯈꯣꯟ ꯇꯥꯕ‍꯭ꯔ ꯍꯪꯕ
ꯍꯝ
ꯇꯥꯗꯦ ꯇꯥꯏ ꯇꯥꯕ꯭ꯔꯥ ꯇꯥꯗꯕ꯭ꯔꯥ ꯑꯩꯅ ꯑꯩꯅ ꯍꯥꯏꯗꯤ ꯑꯩꯒꯤ ꯕꯦꯛꯒ꯭ꯔꯥꯎꯟꯒꯤ
ꯇꯥꯏꯌꯦ
ꯀꯔꯤ ꯀꯔꯤ ꯃ ꯀꯔꯤ ꯀꯔꯤ ꯃꯈꯣꯟ ꯇꯥꯒꯦꯅꯦ
ꯒꯔꯤꯒꯤ
ꯌꯥꯝ ꯂꯥꯡꯕ꯭ꯔꯅꯦ
ꯎꯝ ꯑꯗꯨꯝ ꯈꯔ ꯇꯥꯏ ꯑꯣꯇꯣ ꯃꯈꯣꯟꯉꯩ
ꯑꯁ ꯑꯗꯨꯏ ꯗꯃꯛ
ꯉꯥꯏꯍꯥꯛꯇꯪ ꯀꫭꯜ ꯉꯥꯏꯍꯥꯛꯇꯪ ꯀꯣꯜ ꯇꯧꯒꯦ ꯒꯥꯔꯤꯈꯣꯏꯗꫭ ꯑꯝꯇ ꯂꯦꯞꯄꫭꯌꯨ
ꯑꯗꯒꯤ ꯂꯝꯕꯤ ꯃꯌꯥꯏꯗ ꯂꯦꯞꯄꯨꯕ ꯇꯥꯕꯅꯤꯅꯦ
ꯑꯗꯨꯏ ꯑꯩꯁꯨ ꯈꯜꯂꯒ ꯑꯦꯌꯥꫪꯐꯤꯁ ꯍꯥꯞꯄꯤꯅꯦꯕ ꯑꯗꯨ ꯐꯥꯎꯕ ꯌꯥꯗꯦ
ꯏꯌꯥꫪꯄꯤꯁꯇꯤ ꯍꯥꯞꯄ ꯌꯥꯗꯕꯅꯤ ꯁꯤꯗ
ꯌꯥꯗꯕꯅꯦ
ꯉꯥꯡꯅꯩꯁꯤꯗꯤ
ꯗꯨꯒꯨꯝꯕ ꯖꯨꯁ ꯇꯧꯒꯅꯨ
ꯑ
ꯑꯗꯨꯏꯁꯨ ꯃꯈꯣꯟꯗꯤ ꯐꯖꯅ ꯇꯥꯏꯗꯅ ꯀꯅꯥꯅ ꯏꯌꯥꯔꯄꯤꯁ ꯍꯥꯞꯄꯒ ꯃꯈꯣꯟ ꯇꯥꯗꯦ ꯍꯥꯏꯕ꯭ꯔꯅꯦ
ꯎꯝ ꯐꯣꯀꯁ ꯃꯣꯠꯇ ꯂꯩꯕ꯭ꯔꯥꯅ ꯌꯦꯡꯕꯅꯦ ꯌꯥꯗꯦ
ꯎꯝ
ꯑꯩꯗꯤ ꯆꯥꯛ ꯂꯥꯝꯕ ꯍꯧꯈ꯭ꯔꯦ ꯍꯜꯂꯣ
ꯇꯥꯏꯌꯦ
ꯑꯩꯥꯏꯗꯤ ꯆꯥꯛ ꯂꯥꯝꯕ ꯍꯧꯈ꯭ꯔꯦ
ꯆꯥꯊꯣꯛꯎꯅ ꯑꯗꯨꯗ ꯗꯨꯀꯥꯟ ꯂꯩꯇꯕ꯭ꯔꯥ
ꯂꯩ ꯂꯩ ꯑꯗꯨ ꯑꯩꯒꯤꯅ ꯅꯣ ꯑꯦꯝ ꯑꯣ ꯑꯦꯟ ꯏ ꯋꯥꯏ ꯍꯥꯏꯗꯨꯅꯤ
ꯎꯄꯥꯏ ꯂꯩꯇꯦ ꯁꯨꯃꯥꯏ ꯐꯝꯕ ꯅꯠꯇꯅ
ꯉꯁꯥꯏ ꯌꯨꯝꯗ ꯀꯩꯅꯣ ꯇꯧꯕ ꯌꯥꯗ꯭ꯔꯣ ꯑꯌꯥ
ꯑꯩ ꯀꯣꯏꯆꯠ ꯆꯠꯂꯦ ꯑꯌꯨꯛꯇ ꯑꯗꯨꯒꯤꯅꯦ
ꯀꯔꯤ ꯇꯧꯕꯒꯤ ꯆꯠꯄ
ꯑꯁ
ꯑꯥꯗ ꯑꯃꯨꯛ ꯆꯠꯄ ꯑꯗꯨꯒꯤ ꯍꯦꯛ ꯌꯎꯔꯛꯄꯒ ꯑꯃꯨꯛ ꯁꯤꯗ ꯏꯆꯥꯅꯨꯄꯤ ꯊꯤꯟꯕꯒꯤ ꯂꯥꯛꯄ
ꯅꯣꯏ ꯃꯆꯤꯟ ꯃꯅꯥꯎ ꯀꯌꯥꯅꯣꯕ
ꯃꯉꯥ
ꯅꯪꯅ ꯀꯌꯥꯁꯨꯕ
ꯑꯩꯅ ꯈ꯭ꯋꯥꯏ ꯃꯀꯣꯛ
ꯎꯝ ꯅꯖꯤ ꯆꯍꯤ ꯀꯌꯥ ꯁꯨꯔꯦ
ꯆꯜꯆ꯭ꯔꯤ
ꯑꯗꯨꯗꯤ ꯅꯅꯥꯎ ꯅꯨꯄꯤꯛꯄꯨꯗꯤ ꯌꯥꯝ ꯄꯤꯛꯂꯝꯒꯅꯤꯍ ꯑꯗꯨ ꯌꯥ
ꯑ ꯍꯥꯟꯗꯛ ꯑꯂꯚꯦꯟ ꯇꯥꯏ
ꯅꯪꯒꯗꯦ ꯅꯎꯅꯨꯄꯤꯗꯦ ꯆꯨ ꯍꯤ ꯀ
ꯑ ꯁ ꯏ ꯅꯥꯏꯟꯇꯤꯟ
ꯅꯪꯁꯨ ꯑꯉꯥꯡ ꯎꯗ꯭ꯔꯤꯕꯀꯣ
ꯎꯝ ꯅꯪꯗꯤ ꯀꯌꯥꯅꯣ
ꯌꯥꯔꯦ ꯑꯩ ꯌꯥꯔꯅꯤꯅ
ꯍꯥꯏꯔꯛ ꯑꯣꯍꯦ ꯀꯩꯅꯣꯅꯦ
ꯇ꯭ꯋꯦꯟꯇꯤ ꯅꯥꯏꯟ
ꯋꯎ
ꯎꯝ
ꯎ ꯑꯩꯅ ꯈꯜꯂꯦꯕ ꯉꯥꯡꯕ ꯁꯛꯄ ꯈꯔ ꯃꯥꯜꯂꯦꯅ
ꯃꯥꯅꯦ ꯇꯣꯏꯇꯤꯅꯥꯟ ꯁꯨꯔꯦ ꯊꯥꯔꯇꯤ ꯌꯧꯅꯉꯥꯏꯒꯤ ꯀꯟꯅ ꯆꯦꯜꯂꯤ
ꯑ ꯂꯦꯄꯨ ꯀꯩꯅꯣꯅꯦ ꯆꯦꯜꯂꯅꯨꯅꯦ ꯇꯟꯗ꯭ꯔꯣ ꯎ
ꯑꯗꯨꯃꯥꯏꯅ ꯂꯦꯞꯄ ꯌꯥꯔꯗꯤ ꯅꯨꯡꯉꯥꯏꯗꯧꯕ
ꯎꯝ ꯑꯩꯗꯤ ꯂꯦꯞꯄꯅꯤ ꯆꯦꯜꯂꯦ ꯑꯩꯗꯤ ꯆꯦꯜꯂꯔꯣꯏꯕ ꯂꯦꯞꯄꯅꯦꯕ ꯆꯍꯤꯗꯣ
ꯑꯁ ꯈꯪꯗꯦ ꯆꯍꯤꯁꯦ ꯅꯨꯡꯇꯤꯒꯤ ꯑꯗꯨꯝ ꯍꯦꯟꯒꯠꯂꯛꯑꯀꯣ ꯃꯊꯥꯁꯥꯏꯌꯦ
ꯍꯥꯟꯅꯗꯤ ꯆꯍꯤꯁꯦ ꯆꯍꯤ ꯑꯃ ꯉꯥꯏꯕꯁꯤ ꯌꯥꯝ ꯋꯥꯔꯝꯕꯅꯦ ꯍꯧꯖꯤꯛ ꯆꯍꯤ ꯑꯃ ꯉꯥꯏꯕꯁꯤ ꯉꯥꯏꯗꯕ ꯆꯞ ꯃꯥꯟꯅꯈ꯭ꯔꯦ ꯆꯍꯤꯅ ꯑꯣꯏꯅ ꯇꯥꯟꯅꯔꯛꯑꯦ ꯑꯩꯈꯣꯏꯅ ꯉꯥꯏꯅꯤꯡꯗ꯭ꯔꯦꯕ
ꯑꯗꯤ ꯃꯊꯥ ꯌꯥꯝ ꯁꯥꯕꯖꯥꯠ ꯅꯤ
ꯀꯔꯤꯒꯤꯔꯣ ꯍꯥꯢꯁꯦ
ꯑꯁ ꯌꯥꯝ ꯂꯩ ꯆꯍꯤ ꯌꯥꯝꯂꯛꯄꯒꯤ
ꯆꯍꯤ ꯌꯥꯝꯃꯛꯄꯒꯤ ꯍꯦꯔꯣ ꯐꯪꯉꯔꯦꯏ ꯍꯥꯏꯔ
ꯐꯪꯕꯨꯗꯤ ꯐꯪꯕ
ꯑꯣ ꯐꯪꯉꯗꯤ ꯐꯔꯦ ꯀꯩꯅꯣ